ꯌꯥ ꯎꯝ ꯇꯥꯏ
ꯎꯝꯍ ꯀꯩꯗꯧꯔꯝꯃꯤꯅꯣ
ꯑꯩꯁꯦ ꯆꯔꯥ ꯋꯥꯜꯂꯝꯕ ꯉꯥꯡ ꯂꯩꯉꯦ
ꯎꯝ ꯀꯩ ꯌꯦꯟꯖꯥꯡ ꯃꯥꯜꯂꯦꯕ
ꯁꯤꯡꯖꯨꯒ ꯆꯥꯏ
ꯎꯝ ꯍꯥꯎꯅꯤ ꯆꯨꯝꯅꯩ ꯅꯣꯔꯃꯦꯜ ꯁꯤꯡꯖꯨꯔꯣ ꯅꯠꯇ꯭ꯔꯒ ꯁꯥ ꯀꯩꯀꯩ ꯌꯥꯎꯕ ꯁꯤꯡꯖꯨꯔꯣ
ꯅꯣꯔꯃꯦꯜ ꯂꯩꯔꯤꯅꯦ
ꯑꯣꯀꯦ ꯑꯁ ꯆꯋꯥꯏꯒ ꯌꯥꯎꯕꯗꯣ ꯍꯥꯎꯕꯅꯤꯕꯨ ꯁꯤꯡꯖꯣ
ꯆꯥꯉꯏ ꯍꯥꯏꯒꯦ ꯀꯔꯝꯕꯅꯣ
ꯍꯋꯥꯏ ꯑꯃ ꯕ꯭ꯂꯦꯛ ꯀꯂꯔꯒꯤ ꯀꯤꯠꯅꯤ ꯕꯤꯟꯁ ꯃꯥꯟꯕꯗꯣ
ꯑꯣ ꯑꯣ ꯑꯣ ꯑꯗꯨ ꯌꯥꯎꯋꯦ
ꯎꯝ ꯑꯗꯨ ꯑꯗꯨꯃꯥꯏꯅꯒ ꯇꯧꯕꯁꯤꯡꯁꯨ ꯑꯁꯦꯡꯕꯗ ꯌꯥꯝ ꯍꯥꯎꯏ ꯍꯥꯏ ꯍꯣꯏ ꯃꯤꯃꯤ ꯌꯥꯎꯕꯁꯨ ꯍꯥꯎꯕꯗꯤ ꯍꯥꯎꯋꯦ ꯍꯥꯏꯕꯕꯨꯀꯣ
ꯑꯩ ꯍꯧꯖꯤꯛꯀꯥꯟ ꯃꯤ ꯃꯤ ꯌꯥꯎꯕ ꯆꯥꯅꯤꯡꯗ꯭ꯔꯦ
ꯎꯝ ꯑꯁꯦꯡꯕꯅ ꯍꯦꯟꯅ ꯆꯥꯅꯤꯡꯗ꯭ꯔꯥ
ꯑꯣꯝ
ꯍꯝ
ꯅꯪ ꯀꯦꯗꯔꯃꯤꯅ
ꯑꯩꯔꯣ ꯀꯥ ꯀꯩꯀꯩ ꯂꯣꯏꯁꯤꯟꯕ ꯐꯤ ꯁꯨꯕ ꯂꯣꯏꯔꯒ ꯏꯃꯥꯟꯅꯕꯤꯅ ꯍꯜꯂꯛꯄꯗ ꯆꯨꯖꯥꯛ ꯂꯩꯔꯦꯅ ꯆꯥꯔ ꯐꯝꯃꯒ
ꯑ ꯇꯨꯖꯥꯁꯨ ꯍꯥꯎ ꯃꯅꯤ
ꯎꯝ ꯆꯦꯖꯥꯛ ꯑꯃ ꯂꯧꯔꯒ ꯀꯩꯅꯣ ꯇꯩꯕꯗꯣ ꯆꯝꯄ꯭ꯔꯥ ꯎꯝ
ꯑꯩꯁꯨ ꯂꯧꯕꯗ ꯍꯦꯟꯅ ꯄꯥꯝꯃꯦ ꯀꯩꯅꯣ ꯔꯣꯁ ꯇꯧꯕꯗꯨꯗ ꯑꯗꯨꯏ ꯁꯔꯨꯛꯇꯣ
ꯀꯩꯅꯣ ꯔꯣꯁ ꯇꯧꯕꯒ ꯂꯧꯕꯒ ꯀꯔꯤꯃꯩ ꯂꯩ ꯍꯦꯟꯒꯦ ꯀꯩ ꯈꯦꯠꯅꯒꯦ
ꯑꯃ ꯂꯧꯕ ꯍꯥꯏꯁꯦ ꯕꯣꯏꯜ ꯇꯧꯕꯗꯨ ꯅꯠꯇ꯭ꯔꯣ
ꯅꯠꯠꯇꯦ ꯔꯣꯁ ꯇꯧꯕꯗꯨꯅꯦ ꯂꯧꯕ ꯍꯥꯏꯁꯦ ꯕꯣꯏꯜ ꯇꯧꯕꯗꯨꯅ ꯐꯨꯠꯄ
ꯑꯩꯈꯣꯏꯒꯤ ꯀꯩꯅꯣꯒ ꯃꯤꯛꯁ ꯇꯧꯈ꯭ꯔꯗꯣꯏꯅꯦ ꯋꯥꯗꯣ ꯑꯩꯈꯣꯏꯗ ꯂꯧꯕ ꯍꯥꯏ ꯑꯗꯨꯒꯤ ꯑꯩꯗꯣ ꯐꯨꯠꯄꯅ ꯍꯦꯟꯅ ꯍꯥꯎꯋꯦꯕ
ꯎꯝ ꯐꯨꯠꯄꯅ ꯍꯦꯟꯅ ꯍꯥꯕ꯭ꯔꯦ ꯑꯗꯨꯝ ꯑꯣ ꯁ꯭ꯋꯤꯠ ꯀꯣꯔꯟꯒꯨꯝꯕꯅꯅ ꯑꯃꯨꯛ ꯍꯦꯜꯂꯦ ꯐꯨꯠꯄ ꯑ ꯑꯗꯩꯗꯤ ꯑꯩꯈꯣꯏ ꯃꯅꯤꯄꯨꯔꯒꯤ ꯑꯃ ꯆꯋꯥꯏ ꯆꯥꯛꯍꯥꯎꯗꯣ
ꯑꯥ ꯐꯤꯀꯤꯒ ꯑꯣꯏꯔꯒ ꯇꯧꯕꯗꯣ
ꯎꯝ ꯑꯗꯣ ꯍꯥꯎ ꯢ
ꯆꯤꯡꯒꯤꯁꯤꯅꯗꯤ ꯍꯦꯟꯕꯅꯦ ꯍꯥꯎꯕꯁꯦ
ꯍꯣꯏ ꯅꯣꯏꯒꯤ ꯁꯥ ꯀꯩꯀꯩ ꯇꯧꯕ ꯊꯥꯛꯄꯗꯅꯦ ꯃꯣꯔꯣꯛ ꯑꯃꯅꯦ ꯁꯤꯔꯥꯔꯥꯈꯣꯡꯗꯣ ꯊꯥꯛꯄ꯭ꯔꯥ
ꯊꯥꯛꯄ ꯌꯥꯎꯋꯦ ꯍꯣꯏ
ꯑꯩ ꯑꯗꯨꯝ ꯗꯨꯀꯥꯟ ꯑꯃ ꯍꯦꯛꯇꯗ ꯐꯪꯕ꯭ꯔꯕ
ꯎꯝ ꯑꯗꯨꯒꯨꯝꯕꯁꯦꯀꯣ ꯁꯤꯡꯅ ꯑꯌꯥꯝꯕꯗꯤ ꯁꯤꯉꯥꯒ ꯑꯩꯅ ꯇꯧꯅꯤꯡꯢ
ꯎꯝ ꯍꯥꯏꯗꯤ ꯃꯤꯅ ꯁꯥꯒ ꯊꯣꯡꯕꯗ ꯑꯗꯨꯒꯤ ꯃꯣꯔꯣꯛꯇꯣ ꯆꯝꯅ ꯊꯣꯡꯅꯤꯡꯕꯗꯣ ꯑꯈꯣꯏꯅ ꯅꯪ ꯅꯍꯥꯟ ꯍꯥꯏꯕꯗꯣ ꯑꯗꯨꯒꯨꯝꯕꯗꯤ ꯑꯗꯨꯏ ꯃꯣꯔꯣꯛꯇꯨꯅ ꯊꯣꯡꯒꯗꯕꯅꯤꯒ ꯍꯥꯏꯅꯌꯦꯕ
ꯑꯥ
ꯆꯨꯝꯅ ꯃꯣꯔꯣꯛꯅ ꯊꯣꯡꯉꯗꯤ ꯌꯥꯗꯕ꯭ꯔꯕ
ꯌꯥꯏꯗ
ꯆꯨꯝꯅꯒꯤ ꯃꯣꯔꯣꯛ ꯑꯃ ꯑꯩꯈꯣꯏꯒꯤ ꯑꯉꯥꯡꯕ ꯑꯀꯪꯕ ꯂꯩꯕꯗꯣ
ꯍꯣꯏ ꯑꯗꯨꯁꯨ ꯍꯥꯎꯕꯅꯦ ꯑꯩꯅ ꯅꯍꯥꯟ ꯑꯃ ꯍꯥꯏꯕꯗꯣ ꯑꯗꯨꯒꯤꯗꯨꯗꯤ ꯍꯧꯖꯤꯛꯀꯤ ꯑꯀꯪꯕ ꯃꯣꯔꯣꯛ ꯑꯣꯔ ꯑꯁꯥꯡꯕꯤꯗꯣ
ꯆꯨꯝꯂꯒꯦꯗꯣ
ꯑꯥ ꯑꯗꯨꯅ ꯍꯦꯟꯅ ꯍꯥꯎꯕꯅꯦ ꯗ꯭ꯔꯥꯏ ꯇꯧꯕꯤꯗꯣ
ꯎꯝ ꯁꯤ ꯔꯥꯔꯈꯣꯡꯁꯤꯅ ꯀꯃꯥꯏꯅ ꯇꯧꯒꯦꯕ
ꯑꯗꯨ ꯑꯗꯨ ꯌꯥꯝ ꯍꯣꯠ ꯑꯣꯏꯕꯅꯦ ꯍꯣꯠ ꯑꯣꯏꯕꯁꯨ ꯌꯥꯎꯋꯦ ꯎꯝ ꯍꯣꯠ ꯑꯣꯏꯕꯅꯦ ꯑꯗꯨꯁꯨ ꯑ ꯃꯆꯨꯁꯨ ꯉꯥꯡꯉꯒꯀꯣ ꯐꯖꯕꯅꯦ
ꯎꯝ ꯆꯤꯡꯒꯤ ꯃꯣꯔꯣꯛ ꯍꯥꯏꯁꯦ ꯑꯗꯨ ꯑꯣꯏꯗꯣꯏꯔꯥ
ꯑꯥ ꯑꯌꯥꯝꯕꯗꯤ ꯑꯗꯨ ꯑꯣꯏꯗꯣꯏ ꯃꯥꯜꯂꯦ ꯍꯣꯏ ꯑꯗꯨꯒꯤꯗꯨꯅꯗꯤ ꯍꯦꯟꯅ ꯎꯝ ꯄꯣꯄꯨꯂꯔ ꯑꯣꯏꯕꯅꯤꯅ ꯑꯗꯨꯒꯤ ꯑꯣꯏꯔꯝꯕ ꯌꯥꯏ
ꯎꯝ ꯅꯥꯕ ꯈꯔ ꯐꯔꯕꯣ ꯅꯪ
ꯐꯔꯦ ꯍꯣꯏ
ꯅꯈꯣꯟꯗꯨꯗꯤ ꯌꯥꯗ꯭ꯔꯤꯅꯦ
ꯅꯞ ꯀꯩꯀꯥ ꯆꯣꯕꯗꯤ ꯇꯧꯗ꯭ꯔꯦ ꯅꯥꯇꯣꯟꯒꯨꯝꯕꯗꯣ ꯇꯧꯗ꯭ꯔꯦ
ꯎꯝ ꯈꯔ ꯉꯔꯥꯡ ꯉꯔꯥꯡꯗꯤ ꯉꯪꯉꯤ ꯈꯣꯟꯖꯦꯜ
ꯍꯣꯏ ꯈꯔꯗꯤ ꯂꯩꯔꯤꯕꯅꯦ ꯎꯝ ꯐꯖꯅ ꯐꯕꯗꯤ ꯑꯣꯏꯗꯦ
ꯎꯝ ꯀꯩꯝ ꯆꯠꯇ꯭ꯔꯦ ꯅꯪ
ꯆꯠꯂꯦ
ꯀꯥꯢꯗ
ꯀ꯭ꯂꯥꯁ ꯌꯥꯎꯋꯦ ꯉꯁꯤ
ꯎꯝ
ꯅꯪꯗꯤ ꯐꯔꯕꯣ
ꯎꯝ ꯃꯇꯦꯛ ꯑꯃ ꯐꯕꯒꯨꯝ ꯃꯇꯦꯛ ꯑꯃ ꯐꯠꯇꯒꯨꯝ ꯍꯦꯛ ꯐꯔꯛꯄꯒ ꯑꯃꯨꯛ ꯇꯧꯅꯤꯡꯕ ꯇꯩꯗꯤ ꯖꯔ ꯇꯧꯔꯦ ꯍꯦꯛ ꯅꯥꯕ ꯉꯝ ꯄꯣꯠ ꯇꯥꯏꯔꯦ ꯍꯦꯛ ꯐꯕꯒ ꯑꯃꯨꯛ ꯍꯧꯒꯂꯦ ꯇꯧꯔꯤꯁꯦ
ꯊꯥꯔ ꯂꯩꯌꯨ ꯀꯩꯅꯣ
ꯅꯪ ꯍꯜꯂꯛꯄ ꯀꯌꯥꯝ ꯀꯨꯏꯔꯒꯦ
ꯑꯩ ꯍꯜꯂꯛꯄꯁꯦ ꯉꯥꯏꯍꯥꯛ ꯑꯣꯏꯔꯦ ꯄꯨꯡ ꯑꯅꯤ ꯃꯈꯥꯏ ꯈꯔ ꯍꯦꯜꯂꯛꯄ ꯑꯗꯨꯋꯥꯏꯗ
ꯎꯝ
ꯇꯣꯏꯍꯂꯦ
ꯅꯇꯣꯝꯇ
ꯎꯝ ꯑꯩꯈꯣꯏ ꯕꯕꯥ ꯂꯧꯕ ꯂꯥꯛꯑꯦ ꯉꯁꯤꯒꯤꯗꯤ
ꯎꯝ ꯑꯉꯥꯡ ꯇꯨꯏꯁꯦꯅ ꯄꯨꯡ ꯀꯌꯥ ꯂꯥꯛꯇꯣꯏꯕ
ꯃꯔꯤ ꯃꯈꯥꯏ ꯃꯉꯥ ꯑꯗꯨ꯭ꯋꯥꯏꯗꯩ ꯍꯧꯅꯤ ꯃꯉꯥ ꯑꯗꯨꯋꯥꯏꯗ
ꯄꯨꯡꯗ ꯑꯩꯅ ꯄꯨꯡ ꯀꯌꯥꯃꯨꯛ ꯇꯧꯗꯣꯏꯕ
ꯇꯔꯨꯛ ꯃꯈꯥꯏ ꯐꯥꯎꯗꯤ ꯇꯧꯋꯦ ꯑꯗꯨ ꯑꯦꯛꯖꯥꯝꯒꯨꯝꯕ ꯂꯩꯌꯦꯕ ꯑꯉꯥꯡ ꯌꯥꯎꯕꯗꯣ ꯑꯗꯨꯗꯤ ꯇꯔꯦꯠ ꯇꯔꯦꯠ ꯃꯈꯥꯏ ꯃꯥꯗꯣ ꯔꯤꯚꯤꯖꯟ ꯂꯣꯏꯗ꯭ꯔꯤꯐꯥꯎ ꯑꯗꯨꯝ ꯇꯧꯕꯤꯔꯦ ꯈꯔ ꯑꯗꯨꯝ
ꯎꯝ ꯅꯣꯏ ꯂꯝꯒꯤ ꯑꯉꯥꯡꯈꯩ ꯑꯣꯏꯝꯅꯤꯅ ꯀꯉꯥꯡ ꯁꯨꯇꯤ ꯊꯥꯗꯣꯏꯔꯥ
ꯍꯥꯥ
ꯄꯥꯡꯗ ꯁꯨꯇꯤ ꯊꯥꯗꯣꯏꯔꯕ
ꯃꯣꯏꯅ ꯂꯥꯛ ꯂꯥꯛꯅꯤꯡꯉꯣꯏꯌꯦ
ꯀꯔꯤꯒꯤ
ꯂꯥ ꯂꯥꯛꯅꯤꯡꯉꯣꯏꯗꯤ ꯇꯨꯏꯁꯟꯗꯣ ꯆꯠ ꯂꯥꯛꯅꯤꯡ ꯉꯣꯏꯒ ꯁꯨꯇꯤ ꯑꯗꯨꯝ ꯊꯥꯗꯧ ꯃꯥꯜꯂꯦ
ꯏ ꯀꯩꯒꯤ ꯅꯣꯏ ꯑꯗꯨꯗꯗꯤ ꯀꯥꯡ ꯇꯧꯁꯨ ꯇꯧꯗꯦ ꯍꯥꯏꯔꯒ
ꯇꯧꯗ꯭ꯔꯁꯨ ꯃꯣꯏ ꯍꯣꯂꯤꯗꯦꯁꯦ ꯄꯟ ꯌꯥꯗꯦ ꯅꯣꯏ ꯌꯥꯎꯁꯪꯅꯁꯨ ꯑꯩ ꯑꯩꯅ ꯊꯥꯗꯦ ꯃꯣꯏ ꯃꯇꯣꯝꯗ ꯊꯥꯖꯩ ꯃꯣꯏ ꯄꯨꯔꯥ ꯌꯥꯝꯅ ꯀꯩꯅꯣꯅꯦ ꯒ꯭ꯂꯣꯕꯦꯜ ꯁꯤꯇꯤꯖꯦꯟ ꯅꯦ ꯃꯣꯢ
ꯁꯨꯇꯤꯕꯨ ꯑꯣꯏꯕ
ꯎꯝ ꯏꯠ ꯏꯠꯀ ꯏ ꯍꯛꯇ ꯈꯇꯪꯗꯤ ꯂꯥꯛꯄ ꯃꯥ
ꯅꯣꯏ ꯑꯗꯨꯗ ꯑꯅꯛꯄꯗ ꯊꯥꯕꯜꯒ ꯇꯧꯗ꯭ꯔꯣ
ꯇꯧꯋꯦ ꯇꯧꯋꯦ ꯏꯅꯪ ꯅꯪꯅ ꯍꯣꯏ ꯑꯗꯨꯝ ꯏꯅꯛ ꯅꯛꯅꯔꯦꯗ ꯃꯅꯤꯡ ꯃꯃꯥꯡ ꯑꯗꯨꯝ ꯂꯩꯔꯦ
ꯑꯣ ꯅꯅ ꯃꯣꯏꯁꯨ ꯁꯦꯜ ꯈꯥꯏꯕ ꯑꯗꯨꯝ ꯂꯥꯛꯑꯅꯤꯅꯦ
ꯂꯥꯛꯑꯦ
ꯎꯝ ꯩꯒꯥꯡ ꯉꯥꯏꯔꯤꯗꯅ ꯅꯣꯏꯅ ꯑꯃꯨꯛ ꯆꯠꯄ
ꯍꯣꯏꯅꯗꯤ ꯑꯃꯨꯛ ꯆꯠꯇꯦ
ꯀꯩꯇ
ꯑꯗꯨꯝ ꯑꯩꯈꯣꯏꯅ ꯑꯃꯨꯛ ꯂꯣꯀꯦꯜ ꯑꯩꯈꯣꯏꯒꯤ ꯂꯩꯀꯥꯏꯗ ꯑꯣꯏꯅ ꯑꯗꯨꯝ ꯇꯧꯔ ꯂꯣꯏꯁꯜꯂꯦ
ꯎꯝ
ꯑꯗꯨꯒ ꯑꯩꯈꯣꯏ ꯂꯩꯀꯥꯏꯗ ꯐꯝꯕ ꯗꯨꯀꯥꯟꯒꯨꯝꯕꯀꯣ
ꯑꯥ
ꯑꯗꯨꯒꯨꯝꯕꯗꯨꯗꯤ ꯆꯠꯂꯦꯕꯀꯣ ꯑꯗ
ꯎꯝ
ꯃꯤꯒꯤ ꯂꯝ ꯑꯃꯗ ꯆꯠꯂꯒ ꯇꯧꯕꯗꯨꯗꯤ ꯇꯧꯗ꯭ꯔꯦ
ꯀꯩ ꯀ
ꯇꯧꯔꯛꯇꯦ ꯑꯗꯨꯃꯥꯏꯅ ꯇꯧꯗꯦ
ꯑꯣ ꯅꯣꯏꯒꯤ ꯂꯣꯀꯦꯂꯤꯇꯤꯗꯨ ꯈꯇꯪꯗ ꯇꯧꯗꯣꯏꯕ
ꯑꯥ
ꯎꯝ ꯎꯝ ꯑꯗꯨꯒ ꯑꯃ ꯃꯁꯛ ꯅꯥꯏꯕ ꯃꯤꯒꯤ ꯃꯌꯨꯝꯗ ꯆꯠꯄꯗꯣ ꯑꯗꯨꯅ
ꯎꯝ ꯑꯗꯨ ꯇꯧꯕ ꯌꯥꯎꯋꯦ ꯑꯗꯨꯅ ꯑꯗꯨꯝ ꯈꯔ ꯍꯥꯞꯄꯤꯌꯣꯅꯀꯣ ꯀꯩꯀꯥ ꯗꯦꯀꯣꯔꯦꯁꯟꯒꯨꯝꯕ ꯇꯧꯕ ꯑ ꯅꯣꯏꯁꯨꯦ ꯊꯥꯕꯜꯒꯨꯝꯕ ꯁꯤꯟꯕꯗ ꯄꯩꯁꯥ ꯆꯪꯉꯤꯗꯅꯀꯣ
ꯎꯝ ꯎꯝ
ꯑꯗꯨꯒꯨꯝꯕꯗꯒ ꯆꯠꯅꯕꯗꯣ ꯑꯗꯨꯃꯥꯏꯅ ꯆꯠꯂꯦ ꯑꯩꯈꯣꯏꯁꯨ ꯃꯔꯛ ꯃꯔꯛ ꯑꯦꯝ ꯑꯦꯜ ꯑꯦꯒꯨꯝꯕ ꯀꯣ
ꯎꯝ
ꯑ ꯑꯦꯜ ꯑꯦꯗ ꯈꯛꯇꯪꯅ ꯑꯌꯥꯝꯕ ꯆꯠꯂꯦ ꯑꯗꯨꯒ ꯐꯦꯃꯤꯂꯤ ꯐꯦꯃꯤꯂꯤ ꯃꯤ ꯑꯗꯨꯝ ꯏꯟꯚꯥꯏꯠ ꯇꯧꯕ ꯌꯥꯎꯋꯦꯗꯅꯀꯣ
ꯎꯝ
ꯑꯗꯨ ꯈꯣꯏꯗꯒꯨꯝꯕ ꯑꯗꯨꯝ ꯈꯥꯏꯕ ꯌꯥꯎꯋꯦ
ꯎꯝ
ꯑꯗꯨ ꯃꯄꯥꯟꯗꯤ ꯊꯣꯛꯇꯦ
ꯣꯏ ꯑꯗꯨꯒ ꯅꯣꯏꯅ ꯏꯁꯩ ꯁꯛꯄꯗꯣ ꯑꯗꯨ ꯂꯧꯕ ꯀꯥꯟꯗ ꯑꯗꯨ ꯂꯣꯏ ꯁꯛꯇꯔꯣ
ꯍꯣꯏ ꯑꯗꯣ ꯑꯗꯨꯝ ꯁꯛꯄꯒꯤ ꯁꯛꯇꯤ ꯁꯛꯀꯗꯕꯅꯦꯕ
ꯎꯝ
ꯇ ꯍꯩꯇ꯭ꯔꯕꯗꯤꯅ ꯑꯗꯨꯝ ꯁꯛꯇꯕ ꯌꯥꯎꯔꯦ ꯍꯧꯖꯤꯛꯀꯥꯟꯒꯤꯗꯤ
ꯀꯩ ꯍꯩꯇ꯭ꯔꯤꯕ
ꯍꯩꯇꯕꯁꯨ ꯌꯥꯎꯋꯦꯕ
ꯍꯥꯏ ꯇꯝꯅꯗ꯭ꯔꯕꯣ ꯍꯥꯏꯁꯦꯠ ꯍꯥ ꯍꯜꯂꯣ ꯍꯜꯂꯣ ꯍꯜꯂꯣ ꯇꯥꯔꯕꯣ ꯍꯜꯂꯣ ꯍꯜꯂꯣ